ꯀꯗꫭꯏꯅꯣ ꯇꯨꯝ ꯃꯝ ꯕꯅꯦ ꯅꯪꯅ ꯐꫭꯟ ꯇꯧꯁꯟꯂꯛꯇꯅ ꯑꯃꯨꯛ ꯊꯨꯒꯥꯏꯔꯦ ꯇꯧꯔꯤꯁꯦ
ꯋꯥꯔꯤ ꯑꯝ ꯁꯥꯟꯅꯁꯦ ꯇꯧꯅꯦ ꯅꯪ ꯁꯪꯉꯔꯣꯏꯗ꯭ꯔꯣ ꯐꯔꯛ ꯇꯥꯔꯕꯣ
ꯁꯪꯕꯨꯗꯤ ꯁꯪꯉꯤꯅꯦ ꯇꯨꯝꯕ ꯊꯨꯒꯥꯏꯕꯗꯨꯏ ꯋꯥꯅꯤꯅꯦ
ꯅꯍꯥꯟꯃꯨꯛ ꯑꯃ ꯅꯣꯏꯗ ꯂꯥꯛꯄꯗ ꯆꯅꯥ ꯉꯧꯏꯗꯅ ꯅꯪꯅ
ꯎꯝ ꯀꯔꯝ ꯀꯥꯟꯒꯤꯅꯣ ꯑꯩ ꯆꯅꯥꯗꯤ ꯅꯨꯡꯇꯤꯒꯤ ꯗꯨꯝ ꯉꯧꯏ ꯊꯕꯛ ꯁꯨꯕ ꯃꯤ ꯂꯩꯕꯩ
ꯑꯁ ꯅꯍꯥꯟ ꯑꯃ ꯂꯥꯛꯄꯗꯣꯍꯦ ꯈꫭꯏꯃꯥ ꯏꯕꯥꯅꯤ ꯂꯥꯛꯑꯝꯕꯗ ꯇꯣ
ꯑꯥ
ꯑꯗꯨꯗ ꯅꯪꯅ ꯉꯧꯋꯦꯅ ꯇꯧꯔꯒ ꯆꯥꯒ ꯇꯧꯔꯒ ꯆꯥꯏꯗꯅ
ꯎꯝ
ꯑꯩꯁꯦ ꯍꯥꯎꯃꯟꯗꯅ ꯑꯩꯁꯨ ꯉꯧꯒꯦꯅ ꯆꯅꯥ ꯈꯔ ꯇꯤꯡꯉꯦꯕꯀꯣ
ꯎꯝ
ꯑꯗꯨ ꯊꯣꯡ ꯑꯩꯁꯦ ꯉꯧꯕꯁꯦ ꯍꯩꯇ꯭ꯔꯦꯕ
ꯆꯅꯥ ꯉꯧꯕꯕꯨ ꯀꯩ ꯃꯌꯦꯛ ꯆꯪꯕ꯭ꯔꯣꯃꯤ
ꯑꯗꯨ ꯅꯪꯅ ꯉꯧꯕꯗꯣ ꯍꯥꯎꯘꯤꯕꯒꯤ ꯅꯪ ꯀꯃꯥꯏ ꯀꯃꯥꯏꯅ ꯉꯧꯋꯤ ꯀꯔꯝ ꯀꯥꯟꯗ ꯀꯔꯤ ꯊꯥꯛꯏ ꯑꯗꯨ ꯐꯖꯅ ꯍꯥꯏꯔꯛꯑꯣꯕ
ꯑꯁ ꯑꯩꯁꯨ ꯈꯪꯗꯦꯗ ꯗꯥꯎ ꯌꯥꯕꯩ ꯑꫭꯔꯝꯒꯅꯤ
ꯃꯥꯏ ꯉꯧꯏꯅꯣꯃꯤ
ꯀꯩꯅꫭ
ꯍꯥꯟꯅ ꯐꯨꯠꯇꯣꯏꯔꯣ
ꯐꯨꯠꯇꯣꯏꯅꯤꯗ ꯅꯍꯥꯟ ꯀꯥꯝꯊꯣꯛꯇꯗꯤ ꯍꯥꯎꯔꯣꯏ ꯃꯍꯤꯡ ꯑꯍꯤꯡꯕ ꯃꯅꯝ ꯅꯝꯅꯤ
ꯑꯥ
ꯑ ꯀꯝ ꯊꯔꯅꯤ ꯀꯅ
ꯑꯥ
ꯑꯗꯨꯒ ꯃꯍꯤꯗꯣ ꯍꯧ ꯂꯧꯊꯣꯛꯈ꯭ꯔꯅꯤꯗꯅ ꯑꯗꯨꯒ ꯊꯝꯃꯅꯤ
ꯑꯥ ꯃꯩꯗꯣ ꯍꯨꯟꯗꯣꯛꯀꯗꯣꯏꯔꯣ
ꯃꯍꯤꯖꯦ ꯍꯣꯔꯦꯟ ꯈꯤꯇꯪ ꯀꯪꯉ ꯃꯍꯤꯗꯤ ꯑꯗꯨꯝ ꯁꯤꯟꯅꯔꯣꯏꯗꯣ ꯆꯅꯥꯗꯕꯨ ꯃꯍꯤ ꯀꯅꯥ ꯍꯥꯞꯅꯒꯦ
ꯎꯝ
ꯑꯗꯨ ꯊꯥꯎꯗꯣ ꯉꯧꯕ ꯍꯦꯔꯣ ꯊꯥꯎꯗꯣ ꯇꯤꯂꯧ ꯆꯅꯝ꫰ꯍꯥꯞꯆꯤꯜꯂꯒ ꯉꯧꯔꯅꯤꯗꯅ
ꯎꯝ
ꯉꯧꯔꯕ ꯃꯇꯨꯡꯗ ꯀꯔꯤ ꯀꯔꯤꯅꯣ ꯃꯣꯔꯣꯛꯁꯦ ꯃꯥꯗꯤ ꯀꯩꯅꯣꯅ ꯍꯥꯎꯕꯅꯦ ꯎ ꯃꯣꯔꯣꯛꯇꯣ ꯍꯥꯞꯄ ꯌꯥꯝ ꯍꯥꯎꯕꯅꯦ ꯃꯅꯝ ꯅꯨꯡꯁꯤꯕꯅꯦ ꯑꯣꯠꯇ
ꯎꯃꯣꯔꯣꯛꯇꯤ ꯄꯥꯜꯍꯧꯕꯅꯦ ꯈꯣꯃꯥꯅ ꯊꯥꯕ ꯎꯃꯣꯔꯣꯛ ꯄꯤꯇ꯭ꯔꯨ ꯈꯨꯕꯤꯃꯨꯛ ꯋꯥꯡꯕ ꯑꯃ ꯍꯧꯋꯦꯕꯀꯣ ꯃꯁꯛꯇꯨꯒ ꯃꯥꯟꯗꯒꯩꯅꯦ ꯄꯂꯦ ꯎꯃꯣꯔꯣꯛꯇꯣ
ꯍꯣꯏꯅꯦ ꯏꯃꯣꯔꯣꯛꯇꯣ ꯊꯥꯄꯅꯤ
ꯑꯥ
ꯉꯧꯔꯒ ꯑꯗꯨꯝ ꯍꯋꯥꯏꯗ ꯍꯥꯞꯆꯤꯟꯂꯅꯤ ꯍ ꯑꯗꯨꯗ ꯑꯗꯨꯝ ꯆꯥꯡꯗꯣ ꯌꯦꯡꯉ ꯍꯥꯞꯄꯣ
ꯎꯝ ꯈꯥꯃꯦꯟꯁꯤꯟꯕ ꯊꯥꯛꯀꯗ꯭ꯔꯣ
ꯈꯥꯃꯦꯟꯁꯤꯟꯕ ꯍꯥꯄꯁꯨ ꯌꯥꯏ ꯀꯥꯏꯗꯦ
ꯈꯥꯃꯦꯟ ꯑꯁꯤꯟꯁꯨ ꯑꯃꯅꯤ ꯑ ꯄꯥꯜꯍꯧꯕꯅꯦꯕ
ꯎꯝ ꯍꯥꯞꯆꯤꯜꯂꯣ ꯌꯥꯕꯜꯂꯗꯤ ꯍꯦꯛ ꯀꯩꯁꯨ ꯀꯥꯏꯗꯦ ꯍꯥꯞꯆꯜꯂꯣ ꯑꯗꯨꯝ ꯀꯩꯝꯇ ꯂꯩꯇꯃꯤꯗ
ꯑꯗꯨꯒ ꯑꯃ ꯕꯣꯔꯤ ꯑꯃ ꯕꯦꯕꯦ ꯂꯥꯎꯕ ꯃꯒ
ꯍꯣꯏ ꯕꯣꯔꯤ ꯍꯥꯞ ꯄꯁꯨ ꯌꯥꯏ ꯕꯣꯔꯤ ꯂꯩꯔꯗ
ꯑꯗꯨꯅ ꯀꯔꯝ ꯀꯥꯟ ꯍꯥꯞꯇꯦꯕ
ꯋꯥꯔꯤꯗꯨꯁꯨ ꯑꯗꯨꯝ ꯄꯨꯟꯅ ꯍꯥꯞꯃꯤꯟꯅꯔꯁꯨ ꯌꯥꯏꯌꯦ ꯅꯣꯡꯃꯗ ꯃꯥ ꯇ ꯊꯃ ꯑꯣꯐ
ꯐꯨꯠꯇꯣꯏ ꯐꯨꯠꯄꯗ ꯍꯥꯞꯄꯣꯏ
ꯕꯣꯔꯤꯁꯦ ꯎꯝ ꯕꯣꯔꯤꯁꯦ ꯐꯨꯠꯄꯗ ꯈꯔ ꯍꯥꯞꯅꯗꯦ ꯇꯤꯡꯉ ꯊꯝꯃꯗꯣ ꯑꯗꯨꯝ ꯇꯤꯡꯉ ꯊꯝꯃꯣ ꯇꯤꯡꯕ ꯃꯥ ꯆꯥꯎꯈꯠꯂꯛꯑꯅꯦꯕꯀꯣ ꯆꯥꯎꯈꯠꯂꯛꯑꯒ ꯑꯗꯨꯝ ꯁꯦꯠꯂꯣ ꯃꯆꯦꯠ ꯃꯆꯦꯠ ꯆꯪꯅꯕ ꯃꯍꯥꯎꯗꯣ
ꯎꯝ
ꯑꯗꯨꯒ ꯁꯦꯠꯂꯒ ꯍꯥꯥꯞꯄꯣ ꯑꯗꯨꯅ ꯍꯥꯎꯕꯅꯦꯕꯀꯣ
ꯎꯝ
ꯇꯧꯔꯣ ꯀꯔꯤ ꯍꯥꯞꯄ ꯌꯥꯏ ꯁꯥ ꯃꯔꯣꯏꯒꯨꯝꯕ ꯈꯔ ꯍꯥꯞꯆꯜꯂꯣ ꯐꯗꯤꯒꯣꯝ ꯈꯔ ꯆꯥꯏꯔꯣ ꯂꯣꯏꯔ ꯄꯗ
ꯑꯣꯀꯦ
ꯀꯩꯅꯣ ꯑꯁ
ꯑꯁ ꯅꯍꯥꯟ ꯆꯥꯕꯗꯣ ꯌꯥꯝ ꯍꯥꯎꯈꯤꯕꯒꯤ ꯑꯩꯁꯦ ꯑꯃꯨꯛꯀ ꯊꯣꯡꯒꯦꯁꯦ ꯑꯩꯅ ꯈꯜꯂꯤꯁꯦ ꯑꯦꯛꯇ ꯉꯧꯒꯦ ꯁꯤꯅ ꯑꯩꯅ ꯈꯜꯂꯤꯁꯦ
ꯕꯩ ꯑꯣꯢꯔꯝꯒꯅꯤ ꯍꯥꯎꯔꯤꯗꯣ
ꯀꯣ ꯀꯃꯥꯏ ꯊꯣꯡꯖꯥꯠꯅꯣ ꯃꯥꯏꯁꯤꯕꯣꯅ ꯑꯩꯅ ꯈꯜꯂꯦꯕ ꯑꯗꯒꯤꯅꯦ ꯑ ꯁꯤꯕꯨꯗꯤ ꯑꯩꯅ ꯌꯨꯇ꯭ꯌꯨꯕꯇ ꯎꯕꯅꯦꯕꯀꯣ
ꯀꯔꯤ
ꯌꯨꯇ꯭ꯌꯨꯕꯇ ꯎꯕꯅꯦꯕ ꯃꯤ ꯃꯤꯅ ꯊꯥꯒꯠꯂꯛꯄꯗ ꯌꯦꯟꯒꯅꯦ ꯍꯋꯥꯏꯒ ꯉꯧꯗꯣꯢꯕ
ꯍꯋꯥꯏ ꯉꯧꯔꯖꯨ ꯌꯥꯢ ꯀꯩꯅꯣ
ꯅꯪ ꯑꯗꯨ ꯆꯥꯔꯕꯣ
ꯆꯥꯔꯦꯍꯦ
ꯍꯥꯎꯕ꯭ꯔꯕ
ꯌꯦꯟꯅꯕꯨ ꯍꯥꯎꯇꯦꯔꯣ
ꯍꯍꯍ ꯍ ꯍ ꯍ ꯌꯦꯟꯅ ꯅꯝꯗꯣꯏꯔꯥ ꯍꯋꯥꯏꯅ ꯅꯝꯗꯣꯏꯔꯥ ꯑꯗꯨꯗ
ꯍꯋꯥꯏꯅ ꯅꯝꯗꯨꯅꯤꯋꯥꯏ ꯌꯦꯟꯗꯨꯅ ꯃꯌꯥꯝ ꯍꯥꯞꯄꯗꯤ ꯏꯕꯦꯝꯃ ꯂꯣꯏꯔꯦꯅ ꯄꯩꯁꯥ ꯄꯥꯏꯕꯒꯤ ꯑꯣꯏꯔꯦ ꯌꯦꯟ ꯊꯣꯡꯕꯗ ꯍꯋꯥꯢ ꯍꯥꯞꯄꯒ ꯆꯞ ꯃꯥꯅꯔꯅꯤ
ꯑꯥ
ꯎ ꯆꯅꯥ ꯉꯧꯕꯗ ꯌꯦꯟ ꯍꯥꯞꯄ ꯍꯥꯏꯕꯅꯤ ꯆꯅꯥ ꯅꯝꯒꯗꯕꯅꯤ ꯑ ꯋꯥꯅꯤ ꯍꯣꯢ ꯅꯪꯅ ꯉꯝꯖꯔꯒꯕꯨꯗꯤ ꯇꯪꯈꯥꯏ ꯇꯪꯈꯥꯏ ꯑꯣꯢꯍꯜꯂꯖꯨ ꯌꯥꯢ ꯐꯤꯐꯇꯤ ꯐꯤꯐꯇꯤ
ꯐꯤꯐꯇꯤ ꯐꯤꯐꯇꯤ ꯍꯥꯞ ꯍꯥꯞ ꯑꯗꯨꯝ ꯌꯦꯟꯊꯥꯁꯨ ꯅꯪ ꯉꯁꯥꯏ ꯍꯥꯏꯈꯤꯕ ꯏꯁ꯭ꯇꯦꯞꯇꯨ ꯑꯗꯨꯝ ꯇꯧꯗꯣꯏꯔꯥ
ꯇꯧꯗꯣꯢꯅꯤ ꯌꯦꯗꯣ ꯍꯥꯟꯅ ꯉꯧꯒꯗꯕ ꯑꯗꯨꯒ
ꯌꯦꯟꯁꯦ ꯍꯥꯟꯅ ꯉꯧꯔꯒ ꯑꯗꯨꯝ ꯌꯦꯟ ꯊꯣꯡꯕ ꯑꯗꯨꯃꯥꯏꯅ ꯌꯦꯟꯗꯣ ꯃꯨꯜꯂꯦ ꯍꯥꯏ ꯀꯥꯟꯗ ꯆꯟꯅꯥꯗꯣ
ꯑꯥ
ꯑꯗꯨꯅ ꯍꯥꯟꯅ ꯉꯧꯋꯣ ꯌꯦꯟꯗꯣ ꯅꯪꯒꯤ ꯆꯟꯅꯥꯗꯣ
ꯎꯝ
ꯑꯦꯗ ꯇꯧꯁꯂꯣ ꯑꯦꯗ ꯇꯧꯁꯤꯂꯣ ꯑꯦ
ꯇꯧꯁꯜꯂ ꯃꯇꯨꯡꯗꯗꯤ ꯉꯁꯥꯏꯒꯤꯗꯨꯒ ꯑꯗꯨꯝ ꯃꯥꯟꯅꯔꯅꯦꯕꯀꯣ ꯁ꯭ꯇꯦꯞꯁꯦ
ꯑ
ꯑꯁ ꯆꯅꯥꯗꯨ ꯆꯥꯅꯤꯡꯉꯛꯇꯅ ꯑꯩꯁꯦ ꯇꯤꯡꯉꯤꯅꯦ ꯉꯔꯥꯡ ꯅꯨꯡꯗꯥꯡꯗꯩ ꯇꯤꯡꯉꯝꯃꯕꯅꯦ ꯑꯩꯅ ꯑꯌꯨꯛꯇ ꯇꯤꯡꯉꯗꯤ ꯄꯣꯛꯄ ꯅꯪꯗꯕꯁꯨ ꯌꯥꯏꯌꯦꯅ
ꯑꯣ ꯆꯁꯜꯂꯣ ꯆꯁꯜꯂꯣ ꯑꯕꯨ ꯀꯥꯍꯜꯂꯣ
ꯀꯩꯅꯣꯃꯦ
ꯌꯦꯟ ꯊꯣꯡꯕꯁꯦ ꯑꯗꯨꯝ ꯌꯦꯟꯗꯣ ꯍꯥꯞꯆꯤꯜꯂꯀꯥꯟꯗ ꯑꯩ ꯊꯥꯎ ꯇꯤꯜꯍꯧ ꯆꯅꯝ ꯉꯧꯔꯒ ꯌꯦꯟꯗꯣ ꯍꯥꯟꯅ ꯉꯧꯕꯩꯗꯣ ꯑꯗꯨꯗ ꯑꯗꯨꯝ ꯊꯨꯝꯁꯦ ꯊꯥꯛꯑꯦꯕꯀꯣ
ꯎꯝ
ꯁꯥ ꯃꯅꯨꯡꯗꯒꯤ ꯀꯩꯅꯣꯗꯣ ꯊꯣꯛꯂꯛꯅꯕ ꯢꯁꯤꯡ ꯀꯩꯀꯥ ꯈꯔ ꯃꯍꯤ ꯈꯥ ꯊꯣꯛꯂꯛꯅꯕꯅ ꯀꯥꯁꯤꯟꯗꯅꯕꯅ ꯀꯣ
ꯑꯥ
ꯑꯗꯨ ꯆꯅꯥ ꯉꯧꯕꯗꯨꯗꯗꯤ ꯌꯦꯟꯗꯨꯗ ꯊꯥꯈ꯭ꯔꯗꯤ ꯆꯅꯥꯗꯨꯗꯗꯤ ꯊꯨꯝꯗꯨ ꯆꯪꯒꯤꯗ꯭ꯔꯥ
ꯆꯅꯥ ꯑꯗꯨꯣ ꯐꯨꯠꯄꯗ ꯍꯥꯞꯐꯥꯎ ꯀꯩꯅꯣ ꯊꯨꯝꯗꯣ
ꯈꯤꯇꯪ
ꯑ
ꯑꯥ
ꯅꯠꯇ꯭ꯔꯁꯨ ꯀꯥꯏꯗꯦꯍꯦ ꯅꯪ ꯌꯦꯟꯗꯣ ꯍꯣꯔꯦꯟ ꯌꯦꯟ ꯍꯥꯞ ꯂꯣꯏꯔꯒ ꯌꯦꯟꯗꯣ ꯉꯥꯎ ꯑꯗꯨ ꯆꯅꯥꯗꯣ ꯍꯥꯞꯄꯀꯥꯟꯗ ꯊꯨꯝꯗꯨ ꯍꯥꯞꯄꯁꯨ ꯀꯥꯏꯗꯦꯅ ꯌꯦꯟꯗꯨ ꯌꯥꯝ ꯆꯥꯎꯅ ꯊꯣꯡꯗꯣꯢ ꯅꯠꯇꯦꯃꯦ ꯌꯦꯟꯗꯣ ꯊꯨꯅ ꯃꯨꯟꯅꯕꯅ ꯑꯗꯨꯝ ꯆꯥꯡꯗꯣ ꯄꯤꯛꯅ ꯀꯛꯇꯣꯢꯅꯦ ꯍꯥꯢꯕ
ꯑꯣ ꯄꯤꯛꯂꯞꯅ ꯇꯧꯗꯣꯏꯅꯦꯕꯀꯣ
ꯑꯝ
ꯑꯣꯀꯦ
ꯅꯥꯅꯥ ꯐ꯭ꯡꯒꯦ ꯀꯥꯔꯤꯖꯤꯅꯣ ꯉꯅꯥ꯫
ꯍꯥꯌꯇꯥ ꯇ꯭ꯔꯥꯏꯟ ꯇꯧꯕꯥ꯫
ꯍꯥꯌꯇꯥꯕꯥ ꯅ꯭ꯠꯇꯥꯅꯥ ꯄꯥꯉ꯭ꯒꯕꯥ ꯑꯥꯃꯥ ꯌꯋ꯭ꯔꯤꯌꯦ ꯅꯪꯟꯗꯥ꯫ ꯄꯥꯉ꯭ꯒꯦ ꯕꯥ ꯑꯩ ꯒꯏꯟ ꯇꯥꯗꯦ꯫
ꯄꯥꯡ ꯄꯥꯉ꯭ꯒꯦ ꯁꯦ ꯁꯨꯝ ꯇꯄꯅꯥ ꯍꯦꯏꯔꯀꯇꯣꯏꯟ ꯁꯤꯡꯛꯇꯣꯏꯟ꯫
ꯁꯤꯉ꯭ꯒꯣꯏ ꯁꯤꯉ꯭ꯒꯣꯏ꯫
ꯀꯦꯏꯅꯣ ꯗꯥ꯫ ꯑꯩ ꯁ꯭ꯕꯔꯀꯅꯤ ꯗꯥ꯫
ꯍ ꯅꯪꯒꯤꯗꯤ ꯂꯩꯔ ꯁꯥꯔꯦ ꯉꯥꯡꯒꯤꯁꯦ
ꯀꯦꯏꯕꯥ꯫
ng ꯌꯦꯟ ꯗꯤ ꯂꯦꯏꯔꯥꯕꯥ ꯕꯥ꯫
ꯌꯦꯟꯂꯣ ꯌꯦꯟꯗꯤ ꯑꯁ ꯑꯩꯅ ꯇꯧꯒꯦꯗ ꯉꯝꯃꯤꯗ ꯊꯣꯛꯄ ꯋꯥꯅꯤꯗ ꯑꯗꯨꯗꯤ ꯏꯅꯥꯎꯄꯥꯗ ꯊꯥꯔ ꯂꯣꯏꯔꯦ ꯍꯋꯥꯏ ꯀꯥꯅꯤꯉꯥꯏꯗ ꯆꯠꯂꯣ ꯂꯩꯔꯣ ꯀꯦꯖꯤ ꯌꯥꯈꯥꯏ ꯑꯃ ꯍꯥꯌꯔꯒꯥ ꯆꯠꯂꯨ꯫
ꯉ ꯗꯤ ꯅꯥ ꯅꯥ ꯅꯥꯑꯣꯅꯨꯄꯥ ꯂꯦꯏꯕꯥꯅꯤꯅꯥ ꯅꯨꯡꯗꯥꯏ ꯅꯨꯡꯖꯥꯔꯃꯅꯤ꯫
ꯑꯩꯅꯥ ꯄꯥꯈꯣꯟ ꯁꯤ ꯕꯥꯗꯥ ꯂꯣꯏꯔꯕꯅꯦ꯫ ꯏꯏ ꯇꯤꯎꯁꯟ ꯑꯉ꯭ꯒꯪ ꯂꯥꯛ꯫ ꯄꯃꯥꯅꯤꯅꯦ ꯀꯧꯔꯛꯦ ꯐꯍꯃꯣ ꯐꯍꯃꯣ꯫
ꯑꯉ꯭ꯒꯪ ꯀꯥꯌꯥ ꯅꯣ ꯑꯅꯤ ꯔꯣ ꯑꯍꯨꯝ ꯔꯣ ꯃꯥꯔꯤ ꯔꯣ ꯃꯥꯉ꯭ꯒꯥ ꯔꯣ꯫
ꯑꯥ ꯁꯨꯇꯤ ꯀꯦꯏꯅꯣ ꯔꯥ꯫ ꯑꯦꯁꯥꯏꯅꯃꯦꯟꯇ ꯔꯥ ꯕꯥ ꯑꯣ ꯍꯣꯏ ꯍꯣꯏ꯫ ꯑꯗꯨꯃꯥꯏꯁꯦ ꯑꯁꯤꯁꯦ ꯌꯨꯝꯗ ꯇꯧꯔꯒ ꯑꯥ ꯁ꯭ꯀꯨꯜ ꯀꯔꯀꯄꯗꯥ ꯄꯤꯗꯣ ꯑꯣꯏꯔꯃꯒ꯭ꯅꯤ ꯌꯦꯡꯃꯤꯅꯥꯔꯁꯦ ꯑꯗꯨ꯫
ꯅꯃꯤ ꯃꯃꯤꯥ
ꯑꯥ ꯆꯇꯂꯣ ꯐꯍꯝ ꯃꯣ꯫ ꯁꯦꯟꯗꯜ ꯁꯦ ꯑꯣꯏꯅꯥ ꯇꯦꯏ ꯅꯦ ꯃꯥ ꯇꯣꯡꯒꯦ ꯁꯦ꯫
ꯑꯗꯨꯗꯗꯤ ꯃꯥ ꯇꯣꯡꯉꯁꯦ ꯑꯣꯟꯅꯠꯇꯕꯗ ꯍꯦꯛ ꯑꯃꯃꯝꯁꯨ ꯃꯥꯟꯅꯕꯅꯦ
ꯀꯔꯤꯅꯣ꯫
ꯀꯦꯏꯕꯥ꯫
ꯀꯔꯤꯅꯣ ꯉꯅꯥ ꯑꯩꯁꯦ ꯕꯨ꯫
ꯀꯔꯤꯅꯣ꯫
ꯑꯩ ꯑꯣꯖꯥ ꯁꯠꯔ ꯒꯥ ꯃꯅꯦꯏ ꯒꯥ ꯗꯤ ꯀꯦꯏꯅꯣ꯫
ꯀꯥꯔꯤ ꯀꯦꯏ ꯍꯥꯏꯒ꯭ꯔꯒꯦ ꯍꯥꯌ꯫
ꯍꯧꯖꯤꯛꯇ ꯅꯪꯕꯨ ꯑꯁ ꯑꯣꯖꯥꯒ ꯁꯥꯇ꯭ꯔꯒ ꯃꯅꯩ ꯍꯥꯏꯒꯤꯗꯥꯏ
ꯀꯔꯝ ꯀꯥꯟꯗ ꯑꯩꯉꯣꯟꯗ ꯑꯣꯖꯥ ꯃꯇꯥꯡꯗ ꯀꯔꯤꯝ ꯄꯟꯖꯗꯦꯀꯣ ꯑꯩ
ꯏꯁ ꯏꯁ ꯃꯥ ꯑꯩ ꯊꯥꯗ꯭ꯔꯤ ꯀꯥꯟꯗ ꯌꯥꯝ ꯍꯥꯏꯈ꯭ꯔꯕꯅꯦ ꯑꯩꯉꯣꯟꯗ ꯏꯟꯁꯜ ꯑꯣꯏꯕ ꯋꯥ ꯌꯥꯝ ꯍꯥꯏꯈ꯭ꯔꯕꯅꯦ
ꯀꯔꯤꯅꯣ ꯑꯩ ꯍꯥꯏꯗꯤ ꯅꯪ ꯁꯥꯇ꯭ꯔ ꯀꯌꯥꯅꯣ ꯍꯪꯕꯅꯤ ꯑꯩ ꯍꯥꯏꯗꯤ ꯑꯅꯤꯔ ꯑꯍꯨꯝꯂꯥ ꯃꯔꯤꯔꯥ ꯍꯪꯕꯅꯤꯅꯦꯍꯦ ꯏꯕꯦꯝꯃ ꯅꯪ ꯂꯨꯄꯥ ꯂꯤꯁꯤꯡ ꯃꯉꯥ ꯃꯉꯥ ꯂꯧꯋꯦꯅ ꯁꯥꯇ꯭ꯔ ꯑꯃꯃꯝꯗꯒꯤ ꯅꯪ ꯀꯔꯕꯥꯔ ꯇꯧꯔꯦ ꯅꯪ
ꯇꯧꯔꯤꯕꯅꯤ
ꯑꯁꯦꯡꯕ ꯂꯧꯕ꯭ꯔꯥ ꯍꯥꯏꯁꯦ
ꯂꯧꯋꯦ ꯑꯩꯗꯤ ꯗꯦ ꯀꯌꯥ ꯍꯥꯡꯉꯦ
ꯍꯥꯥ
ꯑꯩ ꯗꯦꯀꯌꯥ ꯍꯥꯡꯉꯦ
ꯀꯩꯅꯣ ꯍꯥꯏꯁꯤꯕꯨ
ꯂꯥꯏ ꯂꯥꯏ ꯅꯪ ꯁꯇꯔꯁꯨ ꯂꯥꯛꯑ ꯃꯥꯂꯦ ꯂꯥꯡꯉꯦ
ꯑꯩ ꯁꯥꯇ꯭ꯔ ꯅꯠꯇꯦ ꯑꯩꯈꯣꯏ ꯇꯣꯝꯕꯤ ꯍꯣꯏꯅꯤ
ꯑ ꯇꯣꯝꯕꯤꯔꯥ
ꯎꯝ ꯄꯪꯍꯥꯏ ꯍꯥꯏꯔꯒ ꯗꯥꯎ ꯌꯦꯡꯖꯟꯕꯤ ꯅꯪꯒꯤ ꯍꯧꯅꯕꯤ
ꯔꯣꯇ꯭ꯔꯤ ꯐꯥꯎꯗꯣꯔꯤꯕꯅꯦ ꯗꯥꯎ ꯌꯦꯡꯕꯗ
ꯐꯥꯎꯗꯤ ꯁꯨꯛꯐꯥꯎꯔꯣꯏ ꯅꯥꯗꯥꯎ ꯌꯥꯗꯕ ꯅꯪꯅ
ꯐꯥꯎꯒꯅꯤ ꯐꯥꯎꯒꯅꯤ
ꯅꯪꯅ ꯀꯔꯝ ꯀꯥꯟꯗ ꯔꯣꯇꯤ ꯐꯥꯎꯗ꯭ꯣꯏꯔꯤꯕ
ꯐꯥꯎꯗꯣꯔꯤꯕꯅꯤ
ꯐꯥꯎꯔꯣꯏ ꯐꯥꯎꯔꯣꯏ ꯅꯪ ꯍꯟꯅꯒꯤ ꯐꯥꯎꯔꯣꯏ ꯅꯗꯥꯎ ꯌꯥꯗꯦꯅꯪ
ꯑꯣ ꯌꯥꯝꯕꯅꯤ ꯌꯥꯝꯕꯅꯤ ꯌꯥꯝꯕꯅꯤ ꯅꯪꯅ ꯅꯪꯅ ꯃꯤꯁꯧ ꯆꯪꯕꯗ ꯉꯥꯃꯨꯁꯨ ꯂꯒꯥꯎ ꯀꯔꯤ ꯂꯒꯥꯎ ꯅꯠꯇꯦ ꯀꯔꯤꯕ꯭ꯔꯥ
ꯍꯧꯎꯁꯤ
ꯍꯥꯎꯁꯤ ꯍꯥꯎꯁꯤ ꯐꯥꯎꯒꯦ ꯇꯧꯔꯒ ꯑꯁ ꯐꯦ ꯐꯦ ꯍꯥꯏꯔꯒ ꯐꯥꯎꯍꯧꯗꯕꯗꯣ ꯑꯩ ꯅꯪꯉꯣꯟꯗ ꯁꯥꯎꯅꯤꯡꯕꯁꯤ
ꯪꯅꯪ ꯅꯗꯥꯎꯅꯅꯤ ꯑꯗꯨ ꯑꯗꯨꯒ
ꯆꯦꯟꯈ꯭ꯔꯤꯌꯦ ꯉꯔꯥꯡ ꯀꯨꯞꯁꯟꯅꯕ